ꯑꯣ ꯇꯥꯕ꯭ꯔ ꯏꯇ ꯑꯣꯕ꯭ꯔꯣ
ꯑꯗꯨꯝ ꯐꯥꯝꯃꯜ ꯂꯩꯏ ꯅꯪ ꯆꯦꯀꯤꯦꯠ ꯅꯪꯗꯌꯦ
ꯆꯥꯛ ꯆꯥꯛꯗꯤ ꯊꯣꯛꯑꯣ ꯆꯥꯔꯕꯅꯤꯅ ꯆꯥꯛꯗꯤ
ꯑ ꯉꯁꯥꯏ ꯆꯥꯞꯔꯍ
ꯎꯝ ꯀꯔꯤ ꯀꯔꯤ ꯇꯧꯔ ꯂꯩꯕ꯭ꯔꯣ ꯉꯁꯤꯗꯤ
ꯆꯨꯔꯁꯂ ꯍꯜꯂꯔ ꯆꯛꯁꯕ ꯂꯔꯒ ꯑꯗꯨꯝ ꯐꯃꯂꯅ
ꯍꯣꯏ ꯁꯃꯤꯁꯨ ꯀ꯭ꯂꯥꯁꯠ ꯂꯩ ꯅꯦꯛꯁ ꯁꯟꯗꯦꯗꯤ ꯑꯣꯐꯅꯦ ꯍꯥꯏꯌꯦ
ꯑꯣ ꯀꯩ ꯆꯠꯇꯕꯝ ꯁꯤꯔꯤ
ꯁꯠꯂꯦ ꯅꯦꯛꯁ ꯁꯟꯗꯦꯗꯤ ꯑꯣꯐꯅꯦ ꯍꯥꯏꯌꯦ ꯉꯁꯤꯒꯤ ꯁꯟꯗꯦꯗꯤ ꯆꯠꯂꯦꯗ
ꯄꯩꯁꯨ ꯆꯤꯔꯣꯒꯤ
ꯏꯆꯦ ꯃꯤ ꯈꯔꯗꯣ ꯎꯝ ꯑꯉꯥꯡ ꯑꯉꯥꯡꯁꯨ ꯌꯥꯎꯕꯅꯦꯕ ꯀꯦꯟ ꯏꯪꯂꯤꯁ ꯀ꯭ꯂꯥꯁ ꯂꯩꯕꯒꯤ ꯑꯩꯈꯣꯏꯒꯤꯗꯣ ꯑꯗꯨꯒ ꯑꯁ ꯏꯄꯥ ꯑꯩꯈꯣꯏꯗꯣ ꯄꯨꯟꯕꯗꯣ ꯀ꯭ꯂꯥꯁ ꯑꯃꯗꯗꯤ ꯃꯤ ꯌꯥꯝꯃꯦꯗ ꯑꯉꯥꯡꯁꯤꯡ ꯈꯔꯒ ꯏꯁꯄꯣꯀꯦꯟ ꯏꯪꯂꯤꯁ ꯀ꯭ꯂꯥꯁ ꯇꯝꯕ ꯂꯥꯛꯄꯗꯣ ꯑꯩꯈꯣꯏꯁꯨ ꯌꯥꯎꯍꯟꯕ ꯑꯃ ꯑꯣꯏꯅ
ꯎꯄꯄꯣꯏꯔ
ꯀ꯭ꯂꯥꯁ ꯏꯂꯦꯚꯦꯟ ꯇꯨꯋꯦꯜꯐ ꯀꯥꯕ ꯑꯉꯥꯡꯁꯤꯡꯅꯤꯅ ꯉꯁꯤꯗꯤ ꯌꯥꯝ ꯅꯨꯄꯥ ꯌꯥꯝ ꯂꯥꯏꯔꯝꯃꯦ ꯑꯗꯣ ꯑꯉꯥꯡ ꯑꯉꯥꯡ ꯌꯥꯝ ꯄꯤꯛꯄ ꯑꯉꯥꯡꯁꯨ ꯂꯥꯛꯑꯦ ꯍꯣꯏ ꯃꯣꯏꯒ ꯄꯨꯜꯂꯒ ꯁꯟꯒꯗꯗꯤ ꯀꯣꯏꯕ ꯆꯠꯀꯦ ꯍꯥꯏꯌꯦ ꯑꯗꯣ ꯆꯠꯅꯤꯡꯕ ꯑꯩꯈꯣꯏꯗꯤ ꯆꯠꯄ ꯌꯥꯏꯌꯦꯦ ꯂꯤꯁꯤꯡ ꯑ ꯅꯠꯇꯦ ꯂꯤꯁꯤꯡ ꯅꯠꯇꯦ ꯆꯍꯨꯝ ꯒꯨꯝꯕ ꯄꯩꯁꯥ ꯄꯤꯔꯒ ꯀꯣ ꯆꯠꯄ ꯌꯥꯏ ꯍꯥꯏꯌꯦ ꯆꯠꯅꯤꯡꯗ꯭ꯔꯗꯤ ꯑꯗꯨꯝ ꯅꯝꯄꯨꯔꯤꯅꯠꯇꯦ ꯅꯝ ꯅꯝꯄꯨꯔꯤ ꯇꯧꯍꯜꯂꯣꯏ ꯑꯗꯣ ꯅꯣꯏꯅ ꯆꯠꯅꯤꯡꯉꯗꯤ ꯆꯠꯄ ꯌꯥꯏꯦ ꯍꯥꯏꯌꯦ ꯃꯣꯏꯁꯨ ꯑꯗꯨꯣ ꯑꯩꯈꯣꯏꯅꯗꯤ ꯆꯠꯅꯤꯡꯗꯕ
ꯁꯨꯤ ꯇ ꯊꯣꯖ
ꯍꯣꯏ ꯑꯗꯨꯒꯤ ꯆꯠꯇꯕ ꯍꯣꯏꯒꯤ ꯗꯤ ꯑꯗꯨꯝ ꯁꯨꯇꯤ ꯑꯣꯏꯔꯦ ꯍꯣꯂꯤꯗꯦꯅꯦ ꯈꯣꯏꯒꯤꯗꯤ
ꯍꯣꯏ ꯆꯠꯁꯠꯂꯗꯤ ꯅꯣꯏꯁꯗꯤ ꯆꯔꯁ ꯆꯂ ꯃꯣꯏ ꯀꯣ
ꯆꯔꯁ ꯍꯥꯇꯦꯅꯤ ꯀ꯭ꯂ ꯀ꯭ꯂꯥꯁ ꯍꯇ꯭ꯔꯗꯤ
ꯑꯣ ꯅꯣꯏ ꯀ꯭ꯂꯥꯁ ꯆꯠꯗꯤꯦ ꯆꯔꯆ ꯆꯠꯅꯉꯥꯏꯗꯤ ꯁꯪꯉꯝꯃꯣꯏꯕ
ꯍꯣꯏ ꯁꯪꯗꯦ ꯑꯗꯨꯒꯤꯅꯦ
ꯀꯩꯅꯣ ꯁꯣꯡ ꯆꯕ꯭ꯔꯥ
ꯑꯁꯤꯁꯦ ꯏ ꯏꯃꯥꯅꯕꯤꯅ ꯀꯔꯤꯅꯣ ꯁꯤ ꯃꯥꯗꯣ ꯇꯣꯃꯦꯇꯣ ꯊꯣꯡꯂꯝꯃꯦ ꯇꯃꯦ ꯇꯣ ꯆꯥꯏ
ꯑ ꯕꯣ ꯌꯦꯡꯒꯦꯔꯥ
ꯌꯦꯦ ꯍꯣꯏꯅꯁꯤ ꯍꯦꯒꯗꯤ
ꯎ ꯀꯌꯥꯗꯔꯥ
ꯣꯗꯣ ꯄꯨꯡ ꯎꯝ ꯋꯥꯟ ꯊꯥꯔꯇꯤꯗꯅꯦ ꯍꯥꯏꯣꯏꯗꯤ ꯌꯦꯡꯉꯣꯏꯔ
ꯑꯔꯃꯤꯅꯦꯗꯗꯦ
ꯎꯝ ꯅ ꯑꯦꯛꯖꯥꯝ ꯀꯗꯔꯦꯅ
ꯍꯣꯏꯁꯇꯤꯔ ꯇꯥꯕ ꯍꯧꯗꯦ ꯦ ꯇ
ꯄꯥꯗꯤ ꯄꯔꯝꯅꯤꯗꯥ
ꯐꯖꯦ ꯉꯁꯤꯁꯨ ꯅꯨꯡꯊꯤꯟ ꯇꯨꯝꯃꯦ ꯑꯗꯣ ꯍꯧꯒꯠꯂꯒ ꯆꯔꯆꯇ ꯂꯩ ꯆꯔꯆꯇ ꯉꯁꯤꯗꯣ ꯄ꯭ꯔꯣꯒ꯭ꯔꯥꯝ ꯂꯩꯕ ꯏꯌꯨ ꯍ ꯂꯥꯛꯑꯦ ꯏꯝꯐꯥꯎꯜꯒꯤꯦ ꯑ ꯄ꯭ꯔꯣꯒ꯭ꯔꯥꯝ ꯀꯨꯗꯅꯠꯇ ꯐꯥꯏꯚ ꯊꯥꯔꯇꯤ ꯐꯥꯎꯔ ꯇꯧ
ꯏꯁ ꯏꯚꯅꯤꯡꯒꯤꯦꯔꯥ
ꯑꯁ ꯌꯥꯝ ꯣ ꯆꯣꯂꯦꯝ ꯌꯥꯝ
ꯀꯔꯤꯅꯣ ꯇꯣꯡꯕ ꯅꯨꯡꯉꯥꯏꯗꯕꯒꯨꯝ ꯇꯧꯋꯗ ꯑꯁꯤ ꯌꯥꯝ ꯂꯨꯁ ꯑꯣꯏꯕꯒꯤꯔ ꯀ꯭ꯔꯣꯛꯁ ꯂꯥꯎꯕ ꯕꯖꯥꯔꯗꯒꯤ ꯌꯥꯝ ꯅꯨꯡꯉꯥꯏꯗꯕꯒꯨꯝ ꯇꯥꯎꯕ
ꯀꯦꯀꯂ ꯂꯧꯧꯕ
ꯑꯁꯤ ꯕ꯭ꯔꯥꯎꯟ ꯊꯤꯕꯅꯦꯕ ꯑꯇꯣꯞꯄ ꯀꯂꯔꯗꯤ ꯃꯤ ꯂꯣꯏ ꯇꯧꯅꯥꯅꯕꯒꯤ ꯑꯩꯁꯨ ꯄꯥꯝꯗꯕ ꯄꯥꯛ ꯑꯗꯨꯒꯤ ꯑꯇꯣꯞꯄ ꯀꯂꯔ ꯑꯣꯏꯅ ꯂꯧꯕ ꯑꯣ ꯌꯥꯝ ꯐꯖꯥꯕꯗꯤ ꯅꯠꯇꯦꯗ ꯇꯣꯡꯅꯤꯅ ꯑꯗꯨ ꯑꯗꯨꯝ ꯂꯕꯅꯦ
ꯀ꯭ꯔꯣꯛꯁꯅ ꯐꯅꯦ ꯑꯁ ꯑꯇꯣꯞꯄꯗꯤ ꯈꯣꯡꯒꯨꯝꯕ ꯁꯣꯛꯍꯟꯕꯒꯤ ꯀꯤꯌꯦ ꯑꯩ
ꯎꯝ
ꯏ ꯊꯣꯛꯄꯒꯨꯝ ꯃꯣꯏ ꯑꯃꯅ ꯀ꯭ꯔꯣꯛꯁꯇꯗꯤꯦꯝ ꯐꯔꯦ ꯎꯝ
ꯏ ꯆꯥꯎꯃꯟꯒꯤ ꯏꯅꯥꯎ ꯅꯨꯄꯥꯗ ꯄꯤꯍꯟꯒꯦꯅ ꯑꯩꯗꯣ
ꯎꯝ ꯑꯗꯨ ꯍꯔꯗ ꯅꯔꯦꯡꯗꯣ ꯏꯝꯐꯥꯜ ꯂ ꯍꯥꯞꯄ ꯃꯥꯜꯂꯦ
ꯑꯣ ꯈꯪꯗꯦ ꯇꯠꯇꯦꯁ ꯑꯣ
ꯑꯗꯨ ꯑꯩ ꯍꯣꯁꯇꯦꯜ ꯆꯔꯆ ꯃꯅꯨꯡꯗ ꯂꯩꯕꯒꯤ ꯀꯣꯜ ꯂꯥꯛꯑꯕꯗꯣ ꯇꯥꯍꯧꯗꯕꯀꯣ ꯐ ꯆꯁ ꯂꯣꯏꯔꯒ ꯍꯣꯁꯇꯦꯜ ꯌꯧꯔ ꯅꯪ ꯀꯣꯄ ꯍꯥꯏꯇꯥꯧꯔꯣ ꯑꯣ ꯆꯥꯔꯖ ꯂꯥꯛꯀꯦ ꯇꯧꯕꯅꯦ ꯑꯗꯨꯗꯣ ꯅꯪ ꯄꯥꯏꯗꯕꯒꯤ ꯆꯔꯆ ꯌꯥꯎꯔꯒ ꯃꯥꯜꯗꯤꯦ ꯍꯦꯛ ꯂꯣꯏꯔꯒ ꯍꯟꯈ꯭ꯔ ꯃꯥꯜꯂꯦ
ꯑꯣ ꯑꯣ
ꯑꯣ ꯍꯥꯏꯩꯔꯣꯟ
ꯎꯝ ꯇ꯭ꯔꯤꯠ ꯇꯧꯕꯤꯌꯣ ꯍꯥꯏꯅ ꯄꯩꯁꯥ ꯌꯥꯝ ꯄꯥꯏꯔꯝꯒꯅꯤ ꯃꯣꯏꯗ ꯇ꯭ꯔꯦꯅꯤꯡ ꯂꯣꯏꯕ ꯃꯥꯜꯂꯦ
ꯎꯝ ꯂꯣꯏꯔꯝꯃ ꯃꯥꯅꯦꯦ ꯃꯥꯅꯦ ꯒꯥꯔꯤ ꯊꯧꯕ ꯃꯥꯜꯂꯦ ꯑꯗꯨꯒꯤ ꯍꯣꯔꯦꯟ ꯇꯧꯔꯛꯀꯦꯀꯣ ꯍꯥꯏꯔ ꯇꯧꯔꯛꯒꯦ
ꯑ ꯒꯥꯔꯤꯗꯤ ꯑꯗꯨꯝ ꯊꯥꯎꯋꯦꯅ ꯃꯥꯗꯣ ꯈꯪꯗꯦꯗ ꯃꯤꯁꯤꯡꯁꯦ ꯂꯣꯏ ꯄꯩꯁꯥ ꯄꯥꯏꯕ ꯍꯧꯈ꯭ꯔꯦ ꯑꯩꯈꯣꯏ ꯈꯛ ꯇꯅꯦ ꯉꯥꯏꯕ
ꯑꯩꯈꯣꯏꯒꯤ ꯂꯩꯁꯥꯕꯤ ꯈꯣꯏ ꯉꯥꯛꯇꯅꯦ ꯃꯤ ꯑꯣꯏꯗꯕꯁꯦ ꯅꯨꯄꯥ ꯈꯣꯏꯗꯤ ꯃꯁꯥ ꯃꯁꯥꯒꯤ ꯂꯣꯏ ꯁꯣꯛ
ꯍꯣꯏ ꯅꯨꯄꯤꯗꯤ ꯑꯣꯏꯗ꯭ꯔꯁꯨ ꯌꯥꯏꯗ ꯅꯨꯄꯥ ꯐꯖꯕ ꯊꯤꯔꯥ ꯄꯥꯏ ꯂꯩꯇꯦ ꯑꯩꯈꯣꯏꯒꯤ ꯂꯥꯁ ꯑꯣꯞꯁꯟꯖꯤ
ꯁꯨ ꯊꯕꯛ ꯀꯔꯤꯁꯨ ꯂꯩꯇ꯭ꯔꯦ ꯅꯨꯄꯥ ꯌꯨꯝꯗ ꯂꯩꯒꯗꯕꯁꯨ ꯇꯟꯕ ꯃꯤꯅ ꯑꯥꯟ ꯊꯅꯥꯥ ꯌꯦꯡꯉꯦꯔꯅ ꯍꯥꯏꯗꯤ ꯑꯁ ꯅꯨꯄꯥꯗ ꯌꯥꯔꯁꯨꯀꯣ ꯃꯣꯏ ꯏꯃꯨꯡ ꯈꯣꯏꯅ ꯑꯗꯨꯃꯥꯏꯅ ꯈꯟꯕꯗꯨ ꯇꯟꯂꯦ ꯌꯦꯃꯟ ꯇꯥꯗ꯭ꯔꯒ ꯂꯩꯕꯁꯦ ꯍꯧꯖꯤꯛ
ꯑꯗꯨꯕꯨꯗꯤ ꯆꯨꯝꯃꯦ
ꯑꯗ ꯑꯃꯨꯛꯀ ꯇꯣꯂꯣꯞ ꯆꯥꯎꯅ ꯑꯩꯈꯣꯏ ꯑꯣꯖꯥꯒꯨꯝꯅ ꯆꯥꯈ꯭ꯔꯗꯤ ꯍꯣꯏ ꯑꯣꯖꯥꯁꯨ ꯄꯥꯈꯪ ꯁꯔꯤ ꯑꯣꯏꯕꯅꯤꯅ ꯑꯃꯨꯛꯀꯥꯎ ꯑꯩꯈꯣꯏꯁꯨ ꯂꯩꯁꯥ ꯁꯔꯤ ꯑꯣꯏꯈ꯭ꯔꯥ ꯈꯪꯉꯦ ꯇꯂꯣꯞꯕꯨ ꯆꯥꯎꯕꯨ ꯆꯥꯎꯈ꯭ꯔꯗꯤ
ꯅꯣꯏꯒꯤ ꯑꯣꯖꯥ ꯄꯥꯈꯪ ꯑꯣ ꯁꯥꯔꯤꯗꯨꯁꯨ ꯎꯗꯕ ꯀꯨꯏꯔꯦꯍꯦ
ꯎꯗ꯭ꯔꯦ ꯀꯣꯂꯦꯖꯇꯁꯨ ꯐꯥꯎ ꯎꯗꯦ ꯃꯥꯕꯨꯗꯤ
ꯃꯥꯁꯨ ꯃꯥꯒꯤ ꯃꯁꯥꯗꯣ ꯁꯥ ꯅꯨꯡꯉꯥꯏꯇꯕ ꯃꯥꯜꯂꯦꯀꯣ ꯌꯨ ꯊꯛꯃꯟꯕꯩ ꯑꯣꯏꯔꯝꯅꯤꯗꯨ
ꯅ ꯅꯥꯏ ꯍꯥꯏꯕ ꯃꯇꯨꯡꯗ ꯑꯩꯗꯤ ꯄꯛ ꯎꯗ꯭ꯔꯦ ꯃꯥꯕꯨ
ꯑꯣ
ꯅꯍꯝ ꯔꯤꯗꯝ ꯀꯣꯂꯦꯖꯇꯗꯤ ꯎꯅꯤ ꯐꯔꯝꯃꯅꯤ ꯇ ꯃꯗꯤ
ꯑꯦ ꯍꯥꯏꯌꯦ
ꯑꯣ ꯁꯨꯝꯉꯤꯖ ꯄꯩꯁꯥ ꯄꯥꯏꯔꯁꯨ ꯊꯛꯄ ꯄꯩꯁꯥ ꯄꯥꯏꯗꯕꯁꯨ ꯊꯛꯄ ꯍꯟꯗꯛ ꯃꯔꯛ ꯁꯤ ꯃꯤꯁꯤꯡꯁꯦ ꯊꯥꯖꯅꯔꯦꯗꯅꯤ
ꯂꯥꯏꯕ ꯃꯤꯁꯨ ꯈꯠꯄ ꯄꯩꯁꯥ ꯄꯥꯏꯕꯁꯨ ꯈꯠꯄ ꯀꯅꯕꯨ ꯊꯥꯖꯕ ꯃꯇꯝꯅꯣ
ꯁꯤ ꯅꯉꯥꯔꯁꯦ ꯇꯥꯁ ꯊꯒꯠꯄꯗꯣ ꯑꯗꯨ ꯈꯣꯏ ꯑꯗꯨ ꯃꯥꯏ ꯅꯨꯄꯤꯒ ꯃꯣꯏꯅꯤ ꯈꯥꯏꯅꯈ꯭ꯔꯕ꯭ꯔꯥ
ꯈꯪꯗꯦꯗ ꯑꯩꯈꯣꯏꯁꯨ ꯑꯗꯣ ꯀ꯭ꯔꯤ ꯇꯧꯕ꯭ꯔꯥꯗꯤ ꯈꯪꯗꯦ ꯁꯦꯡꯗꯣꯛꯄ ꯚꯤꯗꯤꯑꯣꯒꯨꯝꯕꯗꯣ ꯐꯦꯁꯕꯨꯛꯇ ꯑꯃꯨꯛ ꯎꯕꯒꯨꯝ ꯇꯧꯋꯦ ꯂꯥꯜꯂꯦ ꯈꯣꯠꯂꯦ ꯍꯥꯏꯅ
ꯏꯁ ꯂꯥꯂꯦ ꯍꯥꯏꯔ ꯌꯥꯕ
ꯃꯇꯨꯡ ꯃꯅꯥꯎꯗꯤ ꯑꯁ ꯑꯗꯨ ꯅꯨꯄꯤꯗꯨꯁꯨ ꯃꯥꯒꯤ ꯅꯨꯄꯥ ꯂꯥꯏꯕ ꯃꯥꯜꯂꯦꯕꯣ ꯍꯣꯏ
ꯍꯛꯀꯤ ꯃꯤꯁꯤꯡꯁꯦ ꯈꯪꯅ ꯈꯪꯅ ꯇꯧꯕꯅꯦꯕ
ꯎꯝ
ꯑꯩ ꯑꯩ ꯃꯥꯏꯅꯨꯄꯤꯗꯨ ꯏꯁ ꯐꯨꯨꯔꯀꯦꯞ ꯁꯨꯡꯇꯧ ꯇꯧꯔꯣꯏ ꯗꯖꯒꯤ ꯁꯤꯝꯃꯨꯛ ꯅꯨꯡꯁꯤꯅ ꯂꯩ
ꯂꯋꯥꯏꯅꯃꯛꯁꯦ ꯃꯣꯏꯕꯨ ꯅꯨꯡꯁꯤꯅ ꯇꯧꯗꯤ ꯇꯧꯍꯧꯕꯅꯦꯕ
ꯄꯩꯁꯥ ꯄꯥꯏꯕ ꯍꯧꯔꯦ ꯒꯥꯔꯤ ꯄꯥꯏꯑꯦ ꯖꯤꯝ ꯆꯠꯄ ꯍꯧꯔꯦ ꯑꯗꯨꯗꯒꯤ ꯍꯧꯈꯕ ꯃꯥꯜꯂꯦ ꯃꯥ ꯅꯨꯄꯤꯅ ꯌꯨꯝꯗ ꯑꯗꯨꯝ ꯂꯩꯕꯁ ꯅꯨꯄꯥꯥꯁꯦꯁꯦ ꯐꯖꯕ ꯋꯥꯠꯂ
ꯈꯝꯖꯔꯦ ꯍꯣꯏ ꯍꯣꯏ ꯇꯣ ꯃꯥꯏ ꯃꯔꯣꯝꯗ ꯐꯖꯅꯗꯤ ꯈꯪꯗ꯭ꯔꯦꯅ ꯑꯗꯨ ꯑꯣꯏꯔꯁꯨ ꯑꯁ ꯌꯥꯗꯦꯗ ꯅꯨꯄꯤ ꯇꯣꯄꯒ ꯀꯣꯦꯕ ꯆꯄ ꯨꯝꯃꯗꯤ ꯌꯥꯅꯦꯦ
ꯍꯖ ꯑꯗꯨ꯭ꯔꯦ ꯃꯅꯄꯤꯤ ꯇ ꯈꯜꯂꯒꯖꯅꯨꯡ ꯑꯣꯏꯔ
ꯅꯣꯏ ꯐꯣꯟ ꯁꯦꯃꯤꯠ ꯇꯧꯔꯣꯏꯔꯥ ꯉꯁꯤꯗꯤ
ꯎꯝ ꯁꯟꯗꯦꯗꯤ ꯇꯥꯎꯅꯤ ꯑꯗꯨꯦ ꯁꯇꯔꯗꯦꯗ
ꯑ ꯣ ꯌꯦꯅꯣ ꯏ ꯅꯅꯣ ꯑꯣꯏꯑꯦ
ꯃꯤ ꯈꯔꯗꯤ ꯍꯤꯡꯒꯦ ꯃꯤ ꯈꯔꯗꯤ ꯍꯤꯡꯒꯦ ꯍꯥꯏꯔ
ꯎꯝ ꯆꯪꯅꯦ
ꯂꯩ ꯃꯁꯨꯟꯅꯒꯔꯗ
ꯅꯥꯅꯤꯡꯉꯥꯏ ꯃꯥꯜꯂꯦ ꯅꯍꯥꯟꯒꯤ ꯃꯦꯠꯁꯤꯗꯤ ꯁꯅꯥ ꯅꯝꯅꯦ ꯑꯗꯣ ꯍꯪꯗꯦ ꯍꯣꯏ ꯕꯔꯀꯥ ꯄ꯭ꯂꯦꯌꯥꯔꯁꯤꯡꯁꯦ ꯌꯥꯗꯅꯦ ꯍꯟꯗ
ꯑ ꯑꯦ ꯅꯦꯝ ꯃꯔꯔꯁꯨ ꯔꯀꯥꯔꯥ
ꯅꯠꯇꯦꯗꯥ ꯅꯍꯥꯟꯗꯤ ꯌꯥꯎꯕꯅꯦ ꯃꯣꯏ ꯃꯇꯥꯝꯗꯗꯤ
ꯎ ꯔꯃꯤꯇꯛꯅꯦ ꯐꯥꯎꯕ꯭ꯔ
ꯍꯉ ꯌꯥ ꯆꯄꯤꯌꯟꯁ ꯇꯒꯗꯌꯥ ꯃꯣꯏꯅ ꯌꯥꯝꯗꯅ
ꯅꯍꯥꯟꯗ ꯑꯩꯒꯤ ꯅꯍꯥꯟꯗ ꯑꯩꯒꯤ ꯀꯆꯤꯟ ꯗꯨꯣ
ꯎꯝ
ꯍꯣꯏ ꯏꯃꯥꯟꯅꯕꯤꯗꯨ ꯐꯖꯅ ꯍꯥꯏꯕ ꯅꯝꯕꯔ ꯄ ꯅꯝꯕꯔ ꯄꯤꯌꯔꯥ ꯍꯥꯏꯔ ꯃꯥꯅ ꯑꯁ ꯗꯥꯏꯔꯦꯛꯛꯇꯤ ꯉꯥꯟꯅꯅꯤꯡꯉꯥꯏ ꯏꯀꯥꯏ ꯏꯟꯁꯇꯥꯒ꯭ꯔꯥꯝꯗ ꯍꯥꯟꯅ ꯐꯣꯂꯣ ꯇꯧꯋꯦ ꯍꯥꯏꯕꯅꯦꯕ ꯃꯥ ꯌꯨꯖꯔ ꯅꯦꯝ ꯥꯟ ꯑꯩꯅ ꯄꯤꯈ꯭ꯔꯦ ꯑꯗꯨ ꯃꯥꯅ ꯑꯃꯨꯛꯀ ꯀꯣꯠꯇ꯭ꯔꯥ ꯃꯥ ꯕꯔꯀꯥꯔ ꯄꯥꯝꯕ꯭ꯔꯥ ꯍꯥꯏꯔ ꯍꯣꯏꯦ ꯍꯥꯏꯒꯦ ꯑꯁ ꯇꯨꯗꯤ ꯑꯩꯈꯣꯏꯅꯤꯗꯤ ꯑꯗꯨꯝ ꯍꯠꯅꯒꯅꯤꯗ ꯑꯗꯨꯝ ꯅꯨꯡꯁꯤꯅ ꯉꯥꯡꯅꯔꯔꯣꯏ
ꯑꯈꯣꯏ ꯏꯃꯥꯟꯅꯕꯤ ꯏꯃꯥꯗꯔꯥ
ꯑꯣ ꯑꯩ ꯏꯌꯥꯝꯕꯗꯤ ꯃꯥꯗꯨ ꯔꯤꯌꯃꯤ ꯗ꯭ꯔꯤꯛ ꯄꯥꯝꯕ ꯑꯗꯨꯒꯤ ꯑꯗꯨ ꯑꯩꯈꯣꯏ ꯏꯃꯥꯟꯅꯕꯤꯅ ꯔꯀꯥꯔ ꯇꯗ ꯑꯁꯄꯅꯤ ꯑꯗꯨꯝ ꯌꯦꯠꯅꯔ ꯂꯩꯒꯗꯧ ꯃꯥꯜꯂꯦ ꯑꯩ ꯇꯣꯈꯔ ꯀꯗ ꯍ ꯈꯪꯗꯦ ꯍꯈꯣꯏ ꯕꯣ ꯃꯇꯥꯡꯗꯗꯤ ꯑꯩ ꯏꯃꯥꯟꯅꯕꯤꯗꯨ ꯑꯩꯈꯣꯏꯒꯤ ꯏꯃꯅꯕꯤꯗ ꯇꯤꯟꯅꯕꯗꯒꯤ ꯕꯔꯀꯥꯔ ꯃꯥꯅ ꯕꯔ ꯕꯔꯀꯥꯗꯤ ꯀꯔꯤꯔꯥꯅ ꯀꯥꯎꯗ꯭ꯔꯤꯔꯥ ꯍꯥꯏꯕ ꯐꯣꯔꯃꯨ ꯀꯞꯅꯍꯦ ꯍꯥꯏꯕ ꯑꯗꯨꯗꯤ ꯑꯣ ꯍꯥꯏꯔꯣ ꯑꯗꯨꯗꯤ ꯕꯔꯀꯥ ꯈꯪꯕꯅꯦ ꯑꯩ ꯑꯩꯗꯤ ꯀꯟꯇ꯭ꯔꯤꯒꯤ ꯃꯤꯡꯒꯨꯝꯕ ꯂꯩ ꯖꯄꯥꯟꯈꯣꯏꯒꯨꯝꯕ ꯑꯣꯏꯕ꯭ꯔꯅ ꯈꯟꯕ ꯐ ꯄ ꯑꯗꯨꯦ
ꯃ ꯈꯔ ꯑ ꯈꯪꯉ ꯄꯄꯥ ꯃꯥ ꯀ ꯌꯥꯕꯅꯦꯖ
ꯑꯣ
ꯌꯥꯝ ꯄꯪꯉꯦ ꯅꯨꯄꯥ ꯑꯣꯏꯔꯒ ꯑꯩꯅ ꯉꯥꯡꯕ
ꯍꯣꯏ ꯅꯨꯄꯤꯅ ꯈꯪꯗ꯭ꯔꯗꯤ ꯑꯃꯅꯦ ꯅꯨꯄꯥꯅ ꯈꯪꯗꯕꯗꯣ ꯀꯔꯤꯔꯣ ꯐꯣꯏꯕꯥꯎ ꯃꯇꯥꯡꯗ
ꯄꯥꯝꯅꯕꯁꯨ ꯂꯩꯑꯌꯦ ꯌꯥ ꯂ
ꯏꯁ ꯅꯨꯄꯥ ꯑꯣꯏꯔ ꯐꯨꯠꯕꯣꯜ ꯄꯥꯝꯗꯕꯁꯨ ꯉꯛꯄꯅꯦ ꯑꯩ ꯏꯌꯥꯝꯕꯅꯤꯁꯨ ꯐꯨꯠꯕꯣꯜ ꯌꯥꯝ ꯄꯥꯝꯗꯕꯅꯔꯤ
ꯎꯝ
ꯃꯣꯏꯅꯤꯁꯨ ꯌꯥꯝ ꯄꯥꯝꯅꯕꯤ ꯑꯩꯈꯣꯏ ꯏꯃꯨꯡꯗꯣ ꯐꯨꯠꯕꯣꯜꯒꯤꯕꯨꯗꯤ ꯐꯖꯅ ꯈꯪꯗꯕꯅꯤ
ꯍꯣꯏ ꯑꯄꯥꯎ ꯊꯧꯋꯥꯡꯁꯨ ꯌꯥꯝ ꯄꯥꯝꯗꯕꯅꯦ
ꯑꯣ ꯐꯨꯠꯕꯣꯜ ꯑꯗꯨꯗ ꯏꯌꯥꯝꯕ ꯑꯍꯟꯗꯤ ꯑꯗꯨꯝ ꯌꯦꯡꯉꯤ ꯁꯦꯀꯦꯟꯕꯨꯗꯤ ꯑꯗꯨꯝ ꯂꯅ ꯑꯩꯈꯣꯏ ꯇꯃꯦꯡꯂꯣꯡꯗꯗꯤ ꯏꯁꯤꯡ ꯁꯥꯍꯟꯕꯒꯨꯝꯕ ꯃꯩ ꯃꯅꯥꯛꯇ ꯑꯗꯨꯝ ꯐ ꯆꯠꯈ꯭ꯔꯅꯤ ꯍ ꯌꯦ ꯑ ꯔꯦꯁ ꯊꯔ ꯅꯣꯏꯒꯤ ꯆꯥꯛ ꯊꯣꯡꯕꯤꯍꯦ ꯃꯥꯅ ꯑꯗꯨꯝ ꯆꯥꯛ ꯊꯣꯡꯕꯤꯈ꯭ꯔꯅꯤ
ꯌꯥꯝꯔꯝ ꯐ ꯅꯍꯥ
ꯍ
ꯃꯤ ꯈꯔꯗꯤ ꯌꯦꯡꯅꯤꯡꯗꯦ ꯍꯥꯏꯕ ꯃꯤꯁꯨ ꯌꯥꯎꯋꯦ
ꯎ ꯌꯦ
ꯑꯁ ꯏꯃꯥꯟꯅꯕ ꯑꯃ ꯂꯩꯌꯦ ꯑꯩꯈꯣꯏ ꯀꯣꯛ ꯇꯥꯔ ꯣꯝ ꯈ ꯇ ꯈꯠꯅ ꯍꯥꯏꯕꯅ ꯈꯣꯏꯗ
ꯕꯣꯠꯇꯗꯤ ꯖꯦꯔꯣꯅꯦ ꯑꯩꯈꯣꯏꯗꯤ ꯈꯪꯗ꯭ꯔꯦ
ꯃꯥꯗꯣ ꯄꯣꯔꯒꯥꯎ ꯄꯥꯝꯕ ꯑꯗꯨꯒꯤ ꯃꯥꯒꯤ ꯄꯤ ꯐꯥꯎ ꯄꯣꯂꯒꯗ ꯄꯨꯂꯦꯛ ꯍꯥꯞꯄꯒꯤ ꯑꯩ ꯅꯪꯕꯨ ꯋꯥꯔꯤ ꯁ ꯌꯥꯅꯤꯡꯒꯦ ꯍꯥꯏꯕꯅꯤ ꯑꯩ ꯅꯝꯕꯔ ꯭ꯂꯣꯅ
ꯑꯍ ꯌꯥ
ꯑꯗꯣ ꯑꯩꯈꯣꯏꯒꯤꯄꯥꯎ ꯊꯋꯥꯝꯗꯨꯁꯨ ꯔꯣꯅꯦꯜꯗꯣ ꯄꯥꯝꯗꯤ ꯐꯥꯒꯗꯕ ꯑꯃ ꯃꯁꯤ ꯄꯥꯝꯕꯒꯦ
ꯑꯩꯈꯣꯏꯗꯤ ꯔꯨꯅꯦꯗꯣ ꯄꯥꯝꯃꯤ ꯅꯍꯥꯟ ꯍꯒꯤꯤꯒꯨꯝ ꯈꯠꯅꯕ ꯑꯩꯅ ꯃꯥꯅ ꯀꯅꯥ ꯄꯥꯝ ꯕꯄꯦ ꯄꯥꯝꯃꯦ ꯍꯥꯏꯕ ꯑꯗꯨꯔꯨꯅꯦ ꯑꯗꯨ ꯄꯥꯝꯃꯦ ꯍꯥꯏꯔ ꯑꯅ ꯈꯪꯗꯦ ꯐꯦꯁꯁꯨ ꯇꯂꯦ ꯍꯥꯏ ꯈꯗꯅ ꯂꯩꯦ ꯣ ꯀꯣꯞ ꯂꯣꯏꯔ ꯉꯥꯡꯅꯁꯦ ꯍꯥꯏ ꯑꯗꯨꯗꯤ ꯈꯠꯅ ꯈꯠꯅꯔꯦ ꯉꯥꯏꯍꯥꯔꯦ ꯑꯃꯨꯛꯀ ꯀꯣ ꯇꯧꯔ ꯉꯥꯡ